ꯇꯥꯏꯌꯦ
ꯆꯥꯛꯁꯥꯔ
ꯇꯔꯕꯣ ꯆꯥꯔꯦ
ꯂꯩꯖꯅ ꯆꯥꯔꯈ
ꯉꯁꯤ ꯌꯦꯟ
ꯎꯝ
ꯌꯦꯟ
ꯑꯦ ꯑꯍꯥꯎꯕꯅꯤꯅꯦ
ꯃꯗꯤ ꯑꯩꯈꯣꯏ ꯑ ꯁꯦꯕꯣꯠ
ꯑꯥ ꯁꯦꯕꯣꯠ
ꯀꯩꯅꯣ ꯁꯦꯄꯣꯠꯇꯤ
ꯑꯩꯈꯣꯏꯒꯤ ꯍꯦꯟꯖꯥꯡ ꯑꯃ ꯂꯩꯕꯗꯣ ꯁꯦꯞꯕꯣꯠ ꯑꯅ ꯑꯁꯥꯡꯕ
ꯈꯪꯗꯦ
ꯎ ꯑꯗꯨ ꯊꯣꯡꯕ ꯉꯁꯤꯗꯤ ꯀꯩꯀꯩ ꯇꯧꯔꯝꯃꯤꯅꯣ
ꯍꯤꯞꯄꯅꯦ
ꯎꯝ ꯇꯨꯝꯗꯔꯕꯣ
ꯇꯨꯝꯗꯩ
ꯎꯝ
ꯍꯥꯏꯗꯤ
ꯇꯨꯝꯗꯣꯏꯗ ꯋꯥꯅꯤ
ꯎꯝ ꯀꯩꯅꯣ ꯀꯔꯤ ꯄꯨꯡ ꯀꯌꯥꯗ ꯇꯨꯝꯒꯦ ꯅꯣꯏꯗꯤ
ꯈꯪꯇꯦꯗ ꯅꯪꯗꯤ
ꯂꯩꯔꯣ ꯑꯩꯗꯤ ꯄꯨꯡ ꯇꯥ ꯇꯔꯥꯃꯥꯊꯣꯏ
ꯇꯔꯥ ꯃꯥꯊꯣꯏ
ꯀꯗꯥꯏꯗ ꯇꯨꯝꯃꯤ
ꯑꯗꯥꯢꯗ ꯇꯨꯝ ꯉꯝꯃꯔꯣꯢ ꯉꯥꯜꯂꯤꯅ
ꯎꯝ ꯇꯨꯝꯕ ꯇꯨꯝꯁꯤꯠ ꯐꯥꯗ꯭ꯔꯗꯤ ꯋꯥꯏ ꯉꯥꯝꯗꯦꯕ
ꯔꯦꯟ꯭ꯔ
ꯉꯁꯤꯗꯤ ꯕꯣꯜꯁꯨ ꯂꯩꯇ꯭ꯔꯦ
ꯄꯣꯜꯁꯨ ꯂꯩꯇ꯭ꯔꯦ ꯂꯩꯇꯦ
ꯎꯝ
ꯍꯌꯦꯡꯗꯤ
ꯍꯌꯦꯡ ꯍꯌꯦꯡ ꯂꯩꯔꯝ
ꯄꯥꯟꯗꯦ
ꯗꯦꯠ ꯀꯌꯥ
ꯗꯦꯠ ꯇꯦꯟꯂ ꯢꯂꯤꯕꯦꯟ ꯑꯗꯨꯃꯥꯢ ꯑꯣꯢꯕꯅꯦ ꯎ ꯀꯇꯔ ꯐꯥꯏꯅꯦꯜ ꯎꯝ
ꯍꯣꯏ
ꯉꯁꯤꯗꯤ ꯀꯗꯥꯏ ꯆꯠꯂꯦ
ꯌꯨꯝꯗ ꯂꯩꯕ꯭ꯔꯣ ꯅꯠꯇ꯭ꯔꯒ ꯀꯥꯏꯗ ꯂꯩꯒꯦ
ꯑꯩ ꯌꯨꯝꯗ
ꯎꯝ ꯀꯩꯅꯣꯔꯣ ꯆꯤꯡꯗꯔꯣ ꯇꯝꯄꯥꯛꯇꯔꯣ
ꯆꯤꯡꯗ
ꯆꯤꯡꯗ ꯂꯩꯕꯁꯤ ꯅꯨꯡꯉꯥꯏꯕ꯭ꯔꯥ ꯀꯃꯥꯏꯅ ꯇꯧꯒꯦ
ꯅꯨꯡꯉꯥꯏꯅ
ꯎꯝ ꯑꯦ ꯑꯩꯈꯣꯏꯁꯨ ꯂꯩꯅꯤꯡꯉꯤꯅꯦ ꯆꯤꯡꯁꯦ ꯀꯃꯥꯏꯅ ꯇꯧꯕꯅꯣ ꯈꯪꯅꯤꯡꯉꯤ ꯆꯤꯡꯗ ꯂꯩꯕꯁꯦ
ꯀꯣꯏꯕ ꯂꯥꯛꯑꯣ
ꯎꯝ ꯀꯩꯀꯩ ꯄꯤꯖꯗꯣꯏꯅꯣ ꯂꯥꯛꯑꯗꯤ
ꯈꯪꯗ
ꯎꯝ
ꯀꯔꯤꯕꯤꯌꯔ
ꯈꯪꯗꯦꯅꯦ ꯅꯣꯏꯅ ꯀꯩꯅꯣ ꯒ꯭ꯌꯥꯁ ꯂꯥꯛꯑꯗꯤ ꯀꯩꯅꯣꯅ ꯍꯣꯁ ꯇꯧꯕꯗꯨꯅ ꯄꯤꯖꯒꯗꯕꯅꯤꯅꯦ ꯗꯤ ꯑꯐꯪꯕ ꯄꯤꯖꯒꯗꯕꯅꯤ ꯑꯔꯩꯕ
ꯒ꯭ꯌꯥꯁꯁꯤꯅ ꯄꯥꯝꯃꯛ ꯄꯤꯗꯣꯏꯅꯦ
ꯎꯝ ꯀꯩ ꯀꯩ ꯀꯃꯥꯏ ꯀꯃꯥꯏꯗꯤ ꯍꯥꯎꯒꯦ ꯍꯤꯟꯖꯥꯡ ꯑꯍꯥꯎꯕꯗꯤ ꯀꯃꯥꯏ ꯀꯃꯥꯏ ꯇꯧꯒꯦ ꯊꯔꯤꯗꯕꯣ
ꯂꯣꯢꯅꯃꯛ ꯍꯥꯎꯢꯗ
ꯎꯝ
ꯆꯤꯡꯒꯤꯁꯦ
ꯎꯝ
ꯁꯤꯗꯤ ꯀꯆ ꯂꯩ ꯄꯅꯦ
ꯎꯝ
ꯗꯅꯤꯡꯕꯅꯦ
ꯅꯣꯏꯒꯤꯗꯤ ꯂꯧ ꯎꯗ꯭ꯔꯣ ꯂꯧ ꯎꯗ꯭ꯔꯕ
ꯔꯕ ꯃꯖ ꯍꯥꯏꯗꯤ
ꯎꯝ ꯅꯣꯡꯗꯤ ꯀꯃꯥꯏꯅ ꯇꯧꯒꯦ ꯑꯗꯨꯗꯥꯋꯥꯏꯗꯣ ꯆꯤꯡꯕꯣ ꯅꯣꯡꯁꯨꯦ ꯇꯥꯕ꯭ꯔꯣ ꯇꯥꯗꯕ꯭ꯔꯣ
ꯃꯕꯥꯥꯏ ꯍꯧꯖꯤꯛꯁꯨꯊ ꯍꯥꯏ
ꯑꯦ ꯅꯣꯡ ꯇꯥꯔꯗꯤ ꯍꯧꯖꯤꯛ ꯇꯥꯔꯦ ꯐꯩ ꯑꯩꯈꯣꯏ ꯁꯤ ꯁꯤꯗꯗꯤ ꯇꯥꯗꯦ ꯇꯝꯄꯥꯛꯇꯗꯤ ꯇꯥꯗꯦꯅꯤ
ꯌ ꯁꯥꯔꯅꯤ ꯍꯥꯏꯗꯤ
ꯎꯝ ꯌꯥꯝꯁꯨ ꯁꯥꯏꯌꯦ ꯊꯥꯒꯠ ꯇꯥꯔꯗꯤ ꯐꯗꯧꯕ
ꯀ ꯎꯝ
ꯅꯣꯡ ꯇꯥꯗꯗꯤ ꯑꯣ ꯆꯤꯡꯁꯨꯗꯤ ꯏꯪꯕ
ꯎꯝ
ꯐ꯭ꯔꯩꯅꯦ ꯁꯤꯀꯥ ꯏꯪ ꯃꯗꯅ ꯑꯗꯤ ꯐꯔꯤꯅꯤ ꯌꯥꯗ꯭ꯔꯦ ꯑꯩꯈꯣꯏ ꯁꯤꯗꯗꯤ ꯁꯥꯕꯗ
ꯑꯥ ꯁꯥꯁꯨ ꯁꯥꯒ꯭ꯔꯦ
ꯎꯝ ꯐꯦꯟ ꯊꯥꯔꯁꯥꯏ ꯑꯁꯥꯕꯗꯨꯝ ꯍꯨꯝꯕꯗꯣ
ꯎꯝ
ꯑꯗꯨꯗꯨꯅ ꯑꯗꯨꯝ ꯁꯥꯕ
ꯃꯄꯥꯥꯟꯗ ꯊꯝꯃꯩ
ꯎꯝ ꯍꯣꯏ ꯃꯁꯤꯁꯤꯗꯤ ꯀꯩꯀꯩ ꯇꯧꯒꯦ ꯀꯩꯀꯩ ꯀꯩꯀꯩ ꯊꯕꯛ ꯆꯠꯀꯦ
ꯊꯕꯛꯛꯇꯧꯔꯛꯇꯦ ꯐ꯭ꯔꯤꯗ ꯇꯪꯗꯦ ꯊꯕꯛ ꯇꯧꯕꯅꯦ
ꯊꯕꯛ ꯊꯕꯛꯁꯦ ꯑꯣꯖꯥ ꯃꯆꯥ ꯑꯃ ꯑꯣꯏ
ꯑꯣ ꯐꯥꯏꯅ
ꯎ ꯇꯦꯛ ꯇꯦꯛ ꯇꯧꯋ ꯇꯞ ꯇꯞꯅ ꯌꯥꯝ ꯇꯣꯂꯣꯞ ꯌꯥꯝ ꯆꯥꯎꯕ ꯅꯠꯇꯦ ꯑꯗꯨꯝ ꯈꯔ ꯈꯔ ꯁꯨꯝ ꯎꯝ ꯀꯩ ꯍꯥꯏꯇꯥꯔꯦ ꯐ꯭ꯔꯤꯗ ꯁꯨꯝ ꯂꯩꯕꯩ ꯃꯍꯨꯠꯇ ꯁꯨꯝ ꯇꯧꯁꯤꯟꯕꯅꯤꯅ
ꯄꯩꯁꯥꯁꯨ ꯈꯤꯇꯪ ꯄꯥꯟꯒꯦꯅ
ꯑꯩ ꯁ ꯆ
ꯎꯝ
ꯍꯌꯦꯡ
ꯎꯝ ꯍꯌꯦꯡꯗꯤ ꯀꯩꯁꯨ ꯆꯠꯅꯤꯡꯉꯥꯏ ꯂꯩꯇꯦ ꯀꯩꯅꯣ ꯇꯧꯗꯦ ꯁꯝꯕꯔ ꯚꯦꯀꯦꯁꯟ ꯈꯔ ꯊꯥꯔꯤ ꯑꯗꯨꯅ ꯀꯥꯕꯨꯗꯤ ꯀꯥꯔꯅꯤ ꯑꯗꯨꯅ ꯈꯔ ꯂꯩꯔꯤ ꯁꯨꯃꯥꯏꯅ
ꯗꯦꯠ ꯀꯌꯥꯗꯅ ꯍꯧꯔꯅꯤ ꯑꯗꯨꯗꯤ ꯅꯣꯏꯒꯤ ꯁꯝꯃꯔꯕꯤ ꯀ ꯀꯒꯦ ꯑꯥ ꯅꯨꯃꯤꯠ ꯑꯃꯅꯤ ꯑꯍꯨꯝ ꯈꯛꯇ ꯉꯥꯏꯔꯤꯅꯦ
ꯎꯝ ꯍꯣꯏ
ꯍꯣꯏ
ꯀꯩꯅꯣꯗꯤ ꯅꯪꯒꯤꯒ꯭ꯔꯦꯁ
ꯂꯣꯏꯁꯤ
ꯀꯗꯥꯏꯗ ꯇꯧꯒꯦ ꯍꯧꯖꯤꯛ ꯀꯩꯅꯣꯁꯦ ꯑꯦꯛꯖꯥꯝ ꯂꯩꯣꯏꯕꯒꯤ
ꯎꯝ ꯑꯦꯛꯖꯥꯝ ꯂꯣꯏꯕꯒꯤꯛꯖꯥꯝ ꯂꯕꯒꯤ ꯀꯩꯅꯣ ꯍꯥꯎꯗ꯭ꯔꯔꯤ ꯍꯣꯏ ꯗꯦꯠ
ꯇꯔꯥꯗ ꯑꯃꯨꯛ ꯍꯧꯔꯨꯅꯤ ꯑꯦꯛꯖꯥꯝ
ꯎꯝ ꯑꯣ ꯗꯦꯠ ꯇꯦꯟꯗꯩ ꯑꯃꯨꯛ ꯑꯦꯛꯖꯥꯝ ꯍꯧꯗꯣꯏꯕ
ꯍꯣꯏ
ꯎꯝ
ꯁꯦꯀꯦꯟ ꯁꯦꯃꯤꯁꯇꯔꯒꯤ
ꯎ ꯑꯗꯨꯗꯤ ꯍꯌꯦꯡ ꯆꯠꯇꯣꯏꯔꯣ
ꯈꯪ ꯂꯩꯗ ꯅꯣꯡ ꯆꯨꯕꯒꯤꯇꯞ ꯌꯥꯔꯦꯅꯦ ꯂꯝꯕꯤ ꯐꯠꯇꯕꯒꯤ ꯁꯤ
ꯍꯣꯏ ꯑꯗꯨꯕꯨꯗꯤ ꯑꯗꯨꯅꯤ ꯂꯝꯕꯤꯁꯤꯗ ꯏꯔꯥꯡꯁꯨ ꯂꯩꯕꯅꯤ ꯆꯠꯄꯁꯨ ꯑꯝꯇ ꯌꯥꯗ꯭ꯔꯦ
ꯎꯝ
ꯌꯥꯁꯨ ꯀꯩꯁꯨ ꯇꯧꯕꯅꯤꯅ ꯆꯠꯄ ꯑꯃꯠꯇ ꯌꯥꯗ꯭ꯔꯦ ꯋꯥꯠꯔꯦꯗ
ꯋꯥꯔꯦ
ꯀꯣꯏꯐꯝꯁꯨ ꯂꯩꯇꯦ ꯀꯣꯏꯕ ꯆꯠꯀꯗ꯭ꯔꯕꯁꯨ ꯎꯝ
ꯑꯗꯨꯆ ꯈꯣꯟꯟꯅꯔꯅ ꯍꯧ ꯎꯆ ꯂꯩꯗꯣ
ꯑꯧ ꯃꯥꯅꯦ
ꯅ ꯃꯥꯥꯟꯅ ꯄꯥꯗꯦ
ꯎꯝ ꯂꯩ
ꯂꯩ ꯃ ꯆꯅꯦ ꯅꯅꯥꯇꯦ
ꯑꯍꯨꯝꯅꯤ ꯂꯩ ꯃꯣꯏ
ꯑꯣ ꯎꯝ
ꯎꯝꯝ ꯎꯝ ꯅꯈꯣꯏꯒꯤꯗꯤ
ꯑꯩꯣꯏ ꯏꯆꯅꯣ ꯇꯔꯨꯛ
ꯎꯝ
ꯅꯨꯄꯥ ꯑꯅꯤ ꯃꯔꯤ
ꯂꯣꯏꯅ ꯂꯩꯔꯤꯕ꯭ꯔꯣ ꯀꯃꯥꯏꯅ ꯇꯧꯒꯦꯁꯤ
ꯑ ꯑꯗꯨꯣꯏꯦ ꯑꯩꯗꯒꯤ
ꯎꯝ ꯀꯅꯦ ꯑꯣ
ꯀꯥꯏꯔꯥ
ꯂꯥꯏꯔꯤꯛ ꯇꯝꯕꯁꯤꯕꯨ ꯅꯨꯡꯉꯥꯏꯕ꯭ꯔꯣ
ꯅꯨꯡꯉꯥꯏꯗ
ꯎꯝ ꯎꯝ
ꯃꯔꯛ ꯃꯔ ꯑꯗꯨꯅꯅꯨꯡꯉꯥꯏꯇꯦ
ꯍ ꯑꯗꯨꯕꯨꯗꯤ ꯑꯦꯛꯖꯥꯝ ꯃꯌꯥ ꯌꯧꯔ ꯑꯗꯨꯗꯤ
ꯍ ꯌꯦꯂꯤ
ꯎꯝ
ꯅꯪꯗꯤ ꯑꯩꯗꯤ ꯄ ꯂꯩꯗꯗꯣ
ꯃꯈꯣꯏꯁꯨ ꯑꯗꯨꯝ ꯇꯥꯜꯂꯛꯏ
ꯎꯆꯥꯥ ꯇꯧꯕ ꯅꯨꯡꯉꯗꯨꯅꯦ
ꯑ
ꯑ ꯑꯣ ꯍ ꯇꯕꯗ ꯅꯨꯡꯉꯥꯏꯕꯅꯤ
ꯎꯝ ꯍꯣꯏ
ꯑꯉꯥꯡꯁꯤꯁꯨ ꯐꯕ꯭ꯔꯥ
ꯍꯥꯥ
ꯄꯨ ꯐꯥ
ꯇꯥꯗ꯭ꯔꯦ ꯐꯖꯅ
ꯑꯉꯥꯡꯁꯨ ꯑꯉꯥꯡꯁꯤꯡ ꯐꯨꯕ꯭ꯔꯥ ꯍꯥꯏꯕ
ꯎꯝ
ꯑꯉꯥꯡꯁꯤꯡꯕꯨ ꯐꯨꯕ꯭ꯔꯥ ꯍꯥꯏꯕ
ꯑꯉꯥꯡ ꯐꯨꯕ꯭ꯔꯥ
ꯥꯎ ꯄꯨꯨꯕ꯭ꯔꯥꯕ ꯍꯣꯢ
ꯃꯔꯛ ꯃꯔꯛꯇ ꯈꯔ ꯈꯔ ꯐꯨꯏ ꯌꯥꯝ ꯀꯟꯅ ꯐꯨꯗꯦꯗ
ꯅꯣꯢ ꯄ꯭ꯔꯤꯟꯁꯤꯄꯥꯜꯅ ꯐꯨꯅꯨ ꯍꯥꯏꯕ꯭ꯔꯥ
ꯎꯝ ꯍꯣꯏ ꯍꯧꯖꯤꯛꯀꯥꯟ ꯄ꯭ꯔꯤꯟꯁꯤꯄꯜꯁꯦ ꯌꯥꯝ ꯊꯤꯡꯉꯦ ꯑꯉꯥꯡ ꯄꯨꯥꯎꯕ ꯑꯉꯥꯡ ꯈꯒ ꯐꯨꯗ꯭ꯔꯗꯤ ꯌꯥꯗꯦꯅꯦ
ꯐꯎꯗ꯭ꯔꯗꯤ ꯅꯨꯡꯉꯥꯏꯔꯣꯏꯗ
ꯑꯥ ꯌꯥꯝ ꯌꯥꯝ ꯍꯦꯟꯕ ꯐꯨꯗꯔꯤ ꯑꯉꯥꯡꯁꯤꯡꯁꯨ
ꯐꯨꯔꯗꯤ ꯑꯉꯥꯡꯁꯨ ꯁꯤꯡꯉꯤ
ꯎꯝ ꯃꯥꯅꯦ
ꯀ ꯊꯧꯔꯝꯅ
ꯃꯤꯁꯨ ꯇꯎꯗꯦꯅ ꯀꯩ ꯇꯧꯗꯦꯗ ꯑꯩꯅ ꯁꯨꯝ ꯆꯠꯄ ꯁꯥꯟꯅꯕ ꯑꯗꯨꯒꯤꯅꯤ
ꯑꯥ
ꯂꯩ ꯂꯩꯇ
ꯑꯣ ꯅꯅꯨꯡꯉꯥꯏꯕꯅꯤ
ꯍꯥ ꯅꯦꯋꯥꯛꯂꯣ
ꯎꯝ
ꯈꯔ ꯈꯔꯕꯨꯗꯤꯅꯨꯡꯉꯥꯏꯔꯦ ꯍꯧꯖꯤ ꯉꯁꯥꯏꯗꯤ ꯌꯥꯝ ꯅꯨꯡꯉꯥꯏꯔꯝ
ꯌꯥꯝ ꯅꯨꯡꯉꯥꯏꯔꯝꯗꯦ
ꯍꯧꯖꯤꯛ ꯈꯔꯤ ꯈꯔꯥ ꯐꯔꯦ ꯑꯪ ꯗꯦꯧ ꯄꯣꯕ꯭ꯂꯦꯝꯁꯦ
ꯍꯁꯦ